ꯇꯥꯔꯕꯣ ꯇꯥꯏꯌꯦ ꯇꯥꯏꯌꯦ ꯑꯣ ꯑꯁ ꯅꯨꯡꯁꯥꯅ ꯁꯥꯕꯅ ꯒ꯭ꯌꯥꯟ ꯃꯦꯟꯒ ꯇꯥꯗꯦꯍꯦ
ꯑꯥ ꯅꯪ ꯆꯥꯛ ꯊꯣꯡꯉꯕꯣ
ꯊꯣꯡꯉꯕꯣ ꯆꯥꯛꯁꯦ ꯍꯣꯏ ꯆꯥꯛꯄꯨꯗꯤ ꯍꯧꯖꯤꯛꯇ ꯊꯥꯒꯠꯇ ꯉꯥꯏꯔꯤ ꯉꯁꯥꯏ ꯒꯣꯏ ꯉꯟꯅ ꯇꯧꯍꯧꯗ꯭ꯔꯦ ꯉꯁꯤꯗꯤ ꯆꯥꯔꯕꯣ ꯅꯪꯕꯣ ꯍꯦ ꯆꯥꯔꯤ ꯑꯩ ꯁꯠ ꯀꯩꯅꯣ ꯇꯧꯖꯦ ꯂꯥꯛꯑꯣ ꯍꯥꯏꯔꯤꯅꯦ ꯅꯪ ꯏꯟꯖꯥꯡ ꯏꯟꯖꯥꯡ
ꯑꯗꯨꯗꯤꯅꯦ ꯑꯩ ꯍꯪꯉꯛꯏꯅꯤꯅꯦ
ꯍꯪꯉꯛꯏꯅꯤꯅꯦ ꯑꯣ ꯑꯗꯨꯗꯤ ꯂꯥꯛꯁꯜꯂꯣ ꯀꯩꯅꯣ ꯅꯪ ꯂꯥꯛꯄ ꯐꯔꯛ ꯇꯥꯏꯔꯣ ꯀꯃꯥꯏ ꯇꯧꯅꯣ
ꯂꯥꯛꯑꯅꯤ ꯂꯥꯛꯑꯅꯤ ꯂꯥꯛꯄꯕꯨꯗꯤ ꯑꯗꯣ ꯀꯩ ꯀꯩ ꯇꯧꯗꯧꯔꯒꯦ ꯀꯩ ꯊꯣꯡꯉꯝꯃꯒꯦ ꯍꯥꯏꯅꯣ
ꯉꯝꯃꯒꯦ ꯍꯥꯏꯅꯣ ꯈꯪꯗꯦꯅꯦ ꯅꯪꯅ ꯀꯩꯁꯥ ꯆꯥꯅꯤꯡꯉꯤꯅꯣ ꯅꯪꯅ ꯂꯥꯛꯄꯗ ꯍꯥꯏꯔ ꯄꯨꯔꯛ ꯀꯦꯖꯨ ꯌꯥꯔꯦ ꯅꯠꯇ꯭ꯔ ꯅꯪ ꯆꯥꯅꯤꯡꯕꯗꯣ ꯍꯥꯏꯌꯨꯅꯦ ꯇꯧꯔꯗꯧꯅꯤꯅꯦ
ꯑꯦ ꯑꯦ ꯑꯩꯒꯤꯕꯨꯗꯤ ꯌꯥꯏꯅꯦ ꯅꯣꯏ ꯊꯣꯡꯉꯝꯃꯣꯅꯦ ꯑꯗꯨꯗꯤ ꯅꯣꯏ ꯅꯣꯏꯅ ꯇꯧꯔꯝꯒꯗꯕꯅꯤꯅ
ꯍꯣꯏꯅꯦ ꯑꯗꯣ ꯐꯗꯤꯒꯣꯝ ꯇꯥꯏꯃꯤꯡꯗ ꯂꯥꯛꯄꯩ ꯃꯍꯨꯠꯇ ꯈꯤꯇꯪ ꯉꯟꯅ ꯂꯥꯎꯗꯅ ꯊꯣꯡ ꯊꯥꯛ ꯇꯧꯅ ꯋꯥꯔꯤ ꯋꯥꯇꯥꯏ ꯉꯥꯏꯍꯥꯛ ꯇꯧꯅꯕ
ꯍꯣꯏꯅꯦ ꯍꯣꯏꯅꯦ ꯑꯦ ꯑꯗꯨꯕꯨꯗꯤ ꯅꯣꯏ ꯑꯩꯈꯣꯏꯒꯤ ꯔꯦꯗꯤ ꯂꯩꯔꯦ ꯍꯥꯏ ꯇꯪꯈꯥꯏ ꯆꯜꯂꯛꯑꯦ ꯑꯗꯨꯗ ꯑꯗꯨꯝ ꯍꯥꯏꯔꯛꯎꯅꯦ ꯌꯧꯁꯜꯂꯛꯑꯒꯦ
ꯑꯣ ꯐꯔꯦ ꯐꯔꯦ ꯑꯗꯨꯗꯤ ꯍꯦꯛ ꯂꯥꯛꯁꯟꯅꯕꯁꯨ ꯇꯧ ꯑꯗꯣ ꯀꯃꯥꯏ ꯀꯃꯥꯏ ꯇꯧꯔꯤꯒꯦ ꯍꯧꯖꯤꯛꯁꯤꯕꯨ ꯅꯥꯕ ꯅꯨꯡꯁꯥ ꯁꯥꯕꯁꯤ ꯅꯪ ꯅꯣꯡ ꯁꯨ ꯃꯪꯒꯨꯝ ꯇꯧꯋꯤ ꯅꯨꯡꯁꯥꯁꯨ ꯁꯥꯏ ꯑꯅꯤꯃꯛ ꯇꯧꯋꯤ ꯅꯪ ꯂꯥꯛꯇꯣꯏꯗꯨꯕꯨ ꯒꯥꯔꯤ ꯅꯨꯡꯒꯤ ꯐꯔꯛ ꯇꯥꯕ꯭ꯔ ꯀꯃꯥꯏ ꯇꯧꯏ
ꯑꯗꯨꯅꯤꯅꯦ
ꯑꯗꯨꯅꯤꯅꯦ ꯑꯗꯨꯒꯤꯅꯦ ꯈꯜꯂꯒ ꯉꯁꯥꯏꯅ ꯂꯥꯛ ꯌꯥꯕꯗꯣ
ꯇꯟ ꯂꯩꯔꯤꯁꯦ
ꯇꯟ ꯂꯩꯔꯤꯁꯦ ꯑꯗꯨꯗꯤ ꯅꯪ ꯏꯃꯥꯟꯅ ꯅꯃꯥꯟꯅꯕ ꯑꯃꯒ ꯂꯥꯛꯃꯤꯟꯅꯧꯗꯅ ꯅꯊꯟ ꯂꯥꯛꯄ ꯐꯔꯛ ꯇꯥꯔꯁꯨ
ꯍꯣꯏ ꯑꯥ ꯂꯧꯕ ꯂꯥꯛꯍꯜꯂꯁꯨ ꯌꯥꯏꯅꯦ ꯑꯗꯨꯕꯨꯗꯤ
ꯌꯥꯏꯅꯦ ꯑꯗꯨꯕꯨꯗꯤ ꯍꯣꯏ ꯑꯗꯨꯃꯥꯏꯅ ꯇꯧꯔꯁꯨ ꯇꯧꯅꯦ ꯑꯗꯣ ꯁꯤꯗꯩꯗ ꯅꯨꯡꯁꯥ ꯁꯥꯥꯕꯅꯤꯅ ꯁꯨꯝ ꯍꯥꯏꯕꯒꯤ ꯋꯥꯅꯤ ꯑꯇꯩ ꯑꯇꯩ ꯆꯥꯗ꯭ꯔꯁꯨ ꯁꯨꯝ ꯑꯍꯥꯎꯕ ꯑꯃ ꯀꯔꯤꯃ ꯁꯥꯗꯨ ꯀꯔꯤꯅꯣ ꯈꯤꯇꯪ ꯅꯨꯡꯉꯥꯏꯕ ꯁꯜꯂ ꯀꯩꯅꯣꯝ ꯀꯛ ꯇꯧꯁꯤ ꯂꯥꯎꯅꯦ
ꯌꯥꯏꯅꯦ ꯌꯥꯏꯅꯦ ꯑꯗꯨꯕꯨꯗꯤ
ꯑ ꯆꯥꯛꯄꯨꯗꯤ ꯊꯥꯒꯠꯂꯝꯃꯒꯦ
ꯍꯣꯏꯅꯦ ꯊꯥꯒꯠꯂꯝꯃꯣꯅꯦ ꯇꯧꯔꯝꯃꯣ ꯑꯗꯨꯕꯨꯗꯤ
ꯑꯣ ꯑꯗꯨꯗꯤ ꯅꯪ ꯌꯧꯁꯜꯂꯛꯑꯒ ꯃꯈꯥ ꯇꯥꯕꯗꯨ ꯍꯦꯛ ꯇꯧꯔꯁꯤ ꯗꯣ ꯑꯥ ꯍꯟꯗꯛꯀꯤ ꯀꯩꯅꯣꯗꯨꯅ ꯀꯃꯥꯏ ꯇꯧꯔꯕ ꯑꯦꯛꯖꯥꯝꯒꯤ ꯂꯥꯏꯔꯤꯛ ꯅꯨꯡꯔꯤꯛꯅ ꯀꯌꯥꯝ ꯄꯥꯔꯕ ꯅꯪꯕꯣ
ꯈꯥ ꯈꯥꯕꯨꯗꯤ ꯌꯦꯡꯕ ꯍꯧꯔꯦ ꯑꯗꯣ ꯑꯁ ꯈꯪꯗꯦꯅꯦ
ꯑꯁ ꯈꯪꯗꯦꯅꯦ ꯒ꯭ꯌꯥꯟ ꯇꯥꯗꯦꯅꯦ ꯂꯥꯏꯔꯤꯛꯁꯦ ꯑꯁ ꯏꯃꯥꯟꯅꯕꯤꯒꯤ ꯑꯣꯏꯅ ꯑꯩꯈꯣꯏꯗꯤ ꯂꯥꯏꯒꯗ꯭ꯔꯥ ꯅ ꯈꯟꯕꯅꯤ ꯑꯗꯨꯅꯦ ꯏꯃꯥꯟꯅꯕꯤꯈꯣꯏ ꯋꯥꯆꯞꯇ ꯍꯧꯖꯤꯛ ꯁ꯭ꯇꯦꯇꯁꯀ ꯊꯝꯕꯗ ꯎꯔꯤ ꯃꯌꯥꯝꯁꯦꯀꯣ ꯑꯪꯀ ꯑꯃ ꯍꯣꯠ ꯄꯒꯤ ꯍꯥꯏꯗꯤ ꯑꯦ ꯀꯣꯏꯁꯟ ꯑꯃ ꯍꯣꯠꯄꯗ ꯑꯩꯈꯣꯏꯒꯤ ꯆꯦꯒꯁꯦ ꯇꯔꯥꯃꯨꯛ ꯆꯥꯏꯔꯒ ꯊꯝꯃꯦ ꯍꯥꯏꯕ ꯄꯨꯡ ꯇꯔꯨꯛ ꯇꯔꯦꯠ ꯆꯪꯉꯦꯅ ꯍꯌꯦꯡ ꯑꯗꯨ ꯑꯦꯛꯖꯥꯝꯗ ꯑꯗꯨꯒꯨꯝꯕ ꯑꯍꯨꯝ ꯃꯔꯤ ꯍꯪꯉꯛꯀꯅꯤꯌꯦ
ꯐꯖꯗ꯭ꯔꯦꯍꯦ ꯑꯗꯨꯗꯤ
ꯍꯦ ꯑꯗꯨꯗꯤ ꯑꯗꯨꯅꯦꯃꯤ ꯅꯥꯕ ꯃꯤꯅꯠ ꯀꯨꯟꯊ꯭ꯔꯥꯃꯨꯛ ꯆꯪꯕ ꯈꯣꯠꯄꯗꯨꯕꯨ ꯑꯍꯨꯝ ꯃꯔꯤ ꯌꯥꯎꯔꯛꯑꯗꯤ ꯑꯦꯛꯖꯥꯝꯗ ꯄꯨꯡ ꯑꯍꯨꯝ ꯑꯣꯏꯔꯁꯨ ꯅꯥꯕ ꯀꯃꯥꯏ ꯏꯗꯧꯔꯤꯅꯣꯕ ꯑꯗꯨꯕꯣ
ꯃꯥꯅꯦ ꯍꯣꯠ
ꯃꯥꯅꯦ ꯍꯣꯠꯄ ꯍꯥꯏꯁꯦ ꯑꯗꯨ ꯃꯇꯝꯗꯤ ꯁꯨꯃꯥꯏ ꯆꯪꯗꯣꯏꯅꯤ
ꯄꯩꯁꯥ ꯃꯁꯤꯡ ꯑꯃꯗ ꯆꯦꯟꯅꯕ ꯌꯥꯔꯣꯏꯗꯣꯏꯅꯦꯕ
ꯎꯝ ꯑꯗꯣ ꯃꯣꯏ ꯁꯤ ꯐꯣꯟ ꯋꯥꯔꯤ ꯁꯥꯟꯅꯕ ꯈꯣꯠꯄ ꯇꯧꯏꯁꯦ
ꯎꯝ
ꯁꯤꯁꯨ ꯃꯃꯤꯡ ꯄꯟꯕ ꯌꯥꯗꯦ ꯈꯣꯠ ꯇꯤ ꯄꯟꯕ ꯌꯥꯗꯕ ꯃꯌꯥꯝ ꯂꯩꯌꯦꯕꯀꯣ
ꯑꯥ
ꯑꯗꯨꯅ ꯋꯥ ꯇꯝꯕ ꯀꯩꯗꯧꯕꯁꯦ ꯒ꯭ꯌꯥꯟ ꯍꯦꯛ ꯇꯥꯗꯕ ꯑꯗꯒꯤ ꯃꯤꯒꯤ ꯃꯔꯝꯗ ꯍꯦꯛ ꯋꯥꯔꯤ ꯁꯥꯟꯅꯔꯦ ꯃꯤ ꯋꯥ ꯉꯥꯡꯅꯩ ꯍꯥꯏꯈꯤꯅꯤꯗꯣ
ꯑ ꯑꯗꯨꯁꯨ ꯅꯨꯄꯥ ꯅꯨꯄꯥ ꯃꯁꯦꯟ ꯁꯥꯟꯅꯕ ꯑꯣꯏꯗꯤ ꯅꯨꯄꯤ ꯃꯁꯦꯟ ꯁꯥꯟꯅꯕ ꯑꯣꯏꯗꯤ ꯈꯤ
ꯁꯥꯟꯅꯕ ꯑꯣꯏꯔꯗꯤ ꯈꯤꯇꯪ ꯐꯩ ꯅꯨꯄꯥꯅ ꯅꯨꯄꯥꯅ ꯁꯥꯟꯅꯔꯗꯤ ꯏꯁ ꯅꯨꯄꯥꯁꯨ ꯋꯥ ꯀꯩꯩꯅꯣ ꯌꯥꯒꯦꯒꯥ ꯍꯥꯏꯗꯨꯨꯅꯤꯅꯦ ꯍꯥꯏꯗꯨꯅꯦ ꯍꯣꯏ ꯃꯣꯏꯅꯖꯨꯀꯣ ꯍꯥꯏꯗꯤ ꯁꯤꯗꯩꯖꯤꯗ ꯒꯤ ꯐꯖꯗꯕ ꯂꯣꯟ ꯀꯩ ꯀꯩ ꯌꯥꯎꯕꯗꯣ ꯌꯥꯗꯦ ꯍꯥꯏꯕꯅꯦꯕ ꯍꯣꯏ ꯐꯥꯖꯨ ꯐꯖꯗꯦꯗꯅ ꯑꯗꯥꯒꯤ ꯈꯣꯟꯖꯦ ꯈꯣꯠꯄꯗ ꯎꯝ ꯈꯣꯟ ꯋꯥ ꯉꯥꯡꯕ ꯀꯩꯗꯧꯕꯖꯦ ꯈꯣꯟ ꯁꯦꯡꯗꯥꯗꯤ ꯌꯥꯗꯦ ꯑꯗꯩ ꯋꯥꯔꯤ ꯁꯥꯟꯅꯔꯤꯕ ꯃꯤꯖꯤ ꯍꯥꯏꯗꯤ ꯑꯃꯈꯛ ꯇꯥꯅ ꯋꯥꯔꯤ ꯂꯤꯔꯒꯥ ꯑꯃꯁꯨꯝ ꯄꯥꯏ ꯂꯩꯕꯗꯣ ꯑꯗꯨꯁꯨ ꯌꯥꯗꯥ ꯃꯥꯜꯂꯦꯕ ꯁꯨꯝ ꯑꯈꯣꯏꯅꯤ ꯇꯥ ꯐꯣꯟ ꯇꯧꯅꯔꯤꯕ ꯑꯅꯤꯁꯦ ꯋꯥꯔꯤ ꯑꯗꯨꯝ ꯁꯥꯟꯅꯗꯧꯕ ꯑꯣꯏꯔꯥ ꯃꯥꯜꯂꯦꯕ
ꯑꯣ ꯍꯣꯏꯅꯦ ꯋꯥꯔꯤ ꯁꯥꯕꯕꯨ ꯑꯃꯇꯪꯅ ꯁꯨꯝ ꯍꯥꯏꯗꯤ ꯀꯩꯅꯣ ꯁꯤ
ꯀꯩꯅꯣ ꯁꯤ ꯁꯤꯗꯥ ꯃꯥꯏ ꯅꯨꯡꯉꯥꯏꯇꯕ ꯐꯣꯡꯗꯣꯛꯑꯣ ꯍꯥꯏꯕ ꯅꯠꯇꯦꯕ ꯍꯣꯏꯅꯦ ꯑꯇꯣ ꯅꯪꯕꯨ ꯀꯩꯅꯣꯒꯥ ꯋꯥꯔꯤ ꯇꯥꯅꯧ ꯍꯥꯏꯕꯟ ꯑꯗꯨ ꯅꯪ ꯊꯩꯕꯣꯡꯒꯥ ꯄꯥꯝꯕ꯭ꯔꯣ ꯊꯩꯕꯣꯡ ꯑꯃꯨꯟꯕ ꯂꯩꯅꯦ ꯑꯦꯁ ꯄꯝꯗꯦꯍꯦ ꯊꯩꯕꯣꯡꯖꯦ ꯀꯌꯥ ꯑꯁ ꯅꯪ ꯀꯌꯥ ꯆꯥꯅ ꯄꯣꯗꯣ ꯑꯣꯏꯗꯦꯕ ꯑꯩ ꯄꯛꯅꯕꯗꯣ ꯏꯁꯥꯗ ꯑꯣ ꯑꯣ ꯃꯌꯥꯝ ꯆꯥꯗ꯭ꯔꯥꯖꯨ ꯑꯃꯅꯤ ꯆꯥꯕꯗꯤ ꯌꯥꯄꯣꯅꯤ ꯑꯩꯅ ꯑꯃ ꯉꯁꯥꯏ
ꯍꯣꯏ ꯍꯣꯏ ꯑꯥ ꯑꯃꯅꯤꯕꯨꯗꯤ ꯑꯗꯨꯝ ꯎꯝ
ꯕꯨꯗꯤ ꯗꯨꯝ ꯃꯅꯝ ꯆꯦꯜꯂꯦꯅ ꯈꯨꯠꯅ ꯇꯛꯁ ꯄꯥꯏꯔꯨꯕ ꯄꯥꯏꯔꯨꯕꯗ ꯀꯥꯏꯊꯣꯔꯛꯑꯦꯅꯦ ꯅ ꯊꯩꯕꯣꯡ ꯑꯆꯧꯕꯗꯣ ꯑꯗꯣ ꯐꯖꯅ ꯃꯨꯜ ꯂꯩꯔꯝꯃꯤ ꯃꯅꯨꯡꯗꯣ ꯑꯣ ꯗꯩ ꯑꯈꯣꯏ ꯁꯤꯗꯗꯤ ꯐ꯭ꯔꯤꯆꯔ ꯀꯩꯀꯩ ꯂꯩꯇꯕ ꯌꯥꯏ ꯌꯥꯏ ꯍꯣꯔꯦꯟ
ꯎꯝ ꯑꯗꯨꯅꯦ ꯍꯣꯔꯦꯟ ꯂꯥꯛ ꯍꯣꯔꯦꯟ ꯂꯥꯛ ꯍꯣꯔꯦꯟ ꯂꯥꯛꯑ ꯆꯥꯛ ꯇꯣꯛꯑꯒꯥ ꯀꯩꯅꯣ ꯇꯧ ꯌꯥꯔꯦ ꯀꯩꯗꯧꯔꯥꯒꯦ
ꯎꯝ ꯍꯣꯏꯅꯦ ꯑꯗꯣ ꯑꯊꯨꯝꯕꯁꯤ ꯃꯌꯥꯝ ꯑꯣꯏ ꯑꯊꯨꯝꯕꯖꯨ ꯌꯥꯝ ꯆꯥꯕꯗꯤ ꯀꯩꯁꯨ ꯐꯔꯝꯃꯣꯏ ꯎꯝ ꯍꯛꯆꯥꯡ ꯀꯩ ꯁꯣꯛꯄ ꯀꯩꯗꯧꯕ ꯑꯗꯨꯝ ꯂꯩꯔꯝꯒꯅꯤꯕ
ꯂꯩꯔꯕꯅꯦ ꯑꯗꯣ ꯑꯥ ꯑꯍꯟ ꯑꯍꯟꯅꯥꯗꯤ ꯌꯥꯝ ꯄꯥꯝꯅꯕꯅꯤꯅꯦ ꯊꯩꯕꯨꯡꯖꯦ
ꯉꯝꯗꯦꯅꯦ ꯊꯩꯕꯣꯡꯖꯦ ꯑꯦ ꯑꯗꯨꯗꯤ ꯃꯌꯥꯝ ꯈꯥꯒꯥ ꯇꯧꯔꯥ ꯑꯣꯝꯖꯟ ꯈꯔ ꯆꯥꯔꯗꯧꯅꯤ
ꯎꯝ ꯑꯗꯨꯕꯨꯗꯤ ꯑꯗꯨꯝ ꯍꯣꯁꯇꯦꯜ ꯂꯩꯕ ꯈꯔ ꯍꯧꯅ
ꯆꯦꯜ ꯂꯩꯕ ꯈꯥ ꯍꯧꯅ ꯑꯥ
ꯌꯥꯅꯤ ꯎꯝ
ꯂꯥꯏꯔꯤꯛ ꯄꯥ ꯄꯥꯗꯕ ꯂꯥꯏꯕ꯭ꯔꯤ ꯇꯨꯝꯕꯗꯤ ꯅꯨꯡꯉꯥꯏꯔꯦꯍꯦ ꯑꯩꯗꯤ
ꯍꯣꯏꯅꯦ ꯅꯛꯏꯅꯦ ꯅꯪꯕꯨꯗꯤ ꯑꯗꯨꯝ ꯑꯁ ꯅꯁꯥꯗꯨꯒꯥ
ꯁꯥꯗꯨꯒꯥ ꯍꯥꯏꯗꯤ ꯂꯥꯏꯕ꯭ꯔꯤ ꯆꯠꯂꯥ ꯇꯨꯝ ꯚꯥꯏꯗꯣ ꯂꯥꯏꯔꯤꯛ ꯉꯥꯏꯍꯥꯛ ꯄꯥꯔ ꯃꯉꯥꯛ ꯄꯣꯊꯥꯕꯗꯣ ꯀꯅꯥꯝ ꯀꯩꯝ ꯌꯦꯜꯂꯛꯇ꯭ꯔꯥꯅꯤꯅꯀꯣ ꯄꯨꯔꯥ ꯁꯥꯎꯟ ꯁ꯭ꯂꯤꯞꯅꯦ ꯍꯥꯏꯕ ꯐꯪꯉꯤꯖꯦ ꯉꯥꯍꯥꯇꯪꯗꯨꯗꯥ
ꯂꯛꯑꯦ ꯅꯨꯡꯉꯥꯏꯕꯅꯦꯍꯦ ꯂꯥꯑꯦ ꯍꯥꯏꯗꯤ ꯂꯥꯏꯔꯤꯛꯅ ꯃꯥꯡꯗ ꯈꯤꯜꯂꯒ ꯂꯥꯏꯔꯤꯛ ꯃꯊꯛꯀꯥ ꯇꯨꯝꯕ ꯒꯥꯏꯗꯣ
ꯒꯥꯏꯗꯣ ꯑꯁ ꯑꯗꯨꯅꯤ ꯀꯩꯅꯣ ꯂꯥꯏꯔꯤꯛ ꯍꯦꯛ ꯐꯥꯠꯇꯣꯛꯑꯗꯤ ꯍꯦꯛ ꯐꯥꯛꯇꯣꯛꯄꯗ ꯑꯈꯣꯏꯒꯤ ꯇꯨꯝꯅꯤꯡꯕꯗꯣ ꯍꯦꯛ ꯌꯥꯎꯔꯛꯑꯦꯕ ꯑꯗꯒꯤ ꯃꯣꯏ ꯂꯥꯏꯕ꯭ꯔꯤ ꯉꯔꯥꯡ ꯑꯩꯈꯣꯏ ꯃꯊꯛ ꯐꯝꯕ ꯇꯥꯟꯗꯔꯛꯏꯗꯨꯕꯨ ꯀꯩ ꯂꯩꯖꯥꯠꯅꯣ ꯀꯃꯥꯏꯟ ꯇꯧꯔꯤꯅꯣ ꯃꯔꯝꯖꯨ ꯐꯖꯅ ꯍꯥꯏꯔꯝꯗꯦ
ꯎꯝ ꯑꯗꯨꯃꯗꯤ
ꯃꯥꯗꯤ
ꯈꯔ ꯍꯥ ꯃꯔꯝꯗꯨ ꯍꯥ ꯑꯗꯨꯕꯨꯗꯤ ꯃꯣꯏ ꯉꯟꯇꯥꯅ ꯃꯥ ꯃꯌꯨꯝ ꯍꯟꯅꯤꯡꯕꯩ ꯑꯣꯏꯔꯝꯝꯕꯩꯖꯨ ꯌꯥꯏꯗ
ꯎꯝ
ꯍꯥꯏꯗꯤ ꯃꯤꯗꯨꯁꯨ
ꯍꯥꯏꯗꯤ ꯃꯤꯗꯨꯁꯨ ꯌꯥꯝꯗ꯭ꯔꯦꯗꯅ ꯂꯩꯔꯤꯗꯣ ꯑꯩꯅ ꯈꯜꯂꯤꯟꯡꯅ ꯂꯥꯏꯕ꯭ꯔꯦꯔꯤ ꯆꯠꯂꯒ ꯃꯣꯏ ꯑꯔꯩꯕ ꯂꯥꯏꯔꯤꯛꯈꯩ ꯄꯥꯊꯣꯎꯕꯩ ꯇꯥꯜꯂꯛꯏꯔꯁꯤꯅꯤ
ꯍꯣꯏꯅꯦ ꯅꯪ ꯈꯔ ꯂꯥꯏ ꯂꯥꯏꯔꯤꯛꯁꯦ ꯌꯥꯝ ꯂꯧꯋꯤꯗꯅ
ꯌꯥꯝ ꯂꯧꯋꯤꯗꯅ ꯑꯁ ꯑꯗꯣ ꯋꯦꯗꯔꯁꯤꯒ ꯍꯥꯏꯔꯗꯤꯀꯣ ꯃꯣꯏꯔꯥꯡꯐꯥꯎ ꯁꯠ ꯀꯥꯞꯊꯔꯒ ꯂꯣꯛꯇꯥꯛ ꯄꯥꯠꯀꯤ ꯐꯖꯕꯒꯗꯣ ꯉꯩꯍꯥꯛ ꯌꯦꯡꯉꯒ
ꯍꯣꯏꯅꯦ
ꯍꯣꯏꯅꯦ
ꯃꯥꯒꯤ ꯍꯥ ꯅꯨꯡꯁꯤꯠ ꯅꯨꯡꯁꯤꯠ ꯍꯥꯏꯔꯦ ꯐꯖꯅ ꯁꯤꯠꯂꯦꯗꯣ ꯍꯧꯖꯤꯛ
ꯁꯤꯠꯂꯦꯗꯣ ꯍꯧꯖꯤꯛ ꯋꯦꯗꯔꯁꯨ ꯐꯖꯕꯅꯤꯅ ꯄꯩꯁꯥꯕꯨꯗꯤ ꯈꯔ ꯇꯤꯡꯅꯤꯀꯣ ꯁꯦꯜ ꯂꯩꯔꯗꯤ ꯂꯣꯏ ꯌꯥꯕ ꯉꯥꯛꯇꯅꯦ ꯍꯥꯏꯕ
ꯃꯥꯅꯦ ꯁꯦ ꯚꯥꯏ ꯁꯦ ꯁꯦꯟ ꯌꯥꯎꯗ ꯌꯥꯄꯣꯠꯇꯦꯅꯦ
ꯗꯌꯥꯄꯣꯇꯦꯅꯦ ꯑꯣ ꯐꯔꯦ ꯑꯗꯣ ꯀꯩꯅꯣ ꯇꯧꯁꯤ ꯂꯥꯛꯑꯒ ꯑꯗꯨꯃꯥꯏꯅ ꯄꯥꯛꯄꯗꯣ ꯑꯗꯨꯋꯥꯏꯒꯤ ꯑꯩ ꯆꯥꯔꯖꯔ ꯀꯦꯕꯜꯁꯤꯁꯨ ꯇꯠꯂꯕ ꯀꯩꯅꯣꯝ ꯇꯧꯔꯤꯅꯦ ꯍꯧꯖꯤꯛꯀꯥꯟꯁꯤꯕꯨꯅ ꯀꯦꯕꯜꯁꯨ ꯐꯪꯗꯒꯨꯝ ꯇꯧꯔꯤꯁꯤꯕꯨ ꯃꯁꯥꯏ ꯑꯣꯔꯤꯖꯤꯅꯦꯜꯁꯨ ꯐꯪꯗꯦ ꯀꯃꯥꯏ ꯇꯧꯗꯣꯏꯅꯣ ꯒ꯭ꯌꯥꯟꯒ ꯇꯥꯗꯦꯅ
ꯑꯗꯨꯗꯩꯗ ꯈꯪꯅ ꯆꯥꯟꯅꯕ ꯂꯩꯇ꯭ꯔꯣ ꯍꯥꯏꯐꯦꯠ ꯍꯪꯉꯨꯗꯅ
ꯍꯥꯏꯐꯦꯠ ꯍꯪꯉꯨꯗꯅ ꯑꯁ ꯑꯗꯨꯏ ꯃꯔꯝꯗꯗꯤ ꯑꯃꯨꯛ ꯈꯪꯅ ꯆꯥꯟꯅꯕꯁꯦ ꯀꯩꯁꯨ ꯊꯣꯏꯗꯣꯛꯅ ꯂꯩꯇꯕ
ꯍꯥꯏꯗꯤ ꯁꯨꯝ ꯍꯥꯏꯗꯤ ꯂꯧꯅꯒꯤꯕ ꯀꯦꯕꯜ ꯑꯅꯧꯕ ꯂꯧꯅꯕ ꯂꯩꯗꯅ ꯁꯨꯝ ꯍꯥꯏꯐꯦꯠ
ꯁꯨꯝ ꯍꯥꯏꯐꯦꯠ ꯋꯥꯏꯐꯥꯏꯁꯦ ꯋꯥꯏꯐꯥꯏ ꯄꯨꯁꯟꯒꯦꯅ ꯇꯧꯅꯦꯕꯀꯣ ꯋꯥꯏꯐꯥꯏꯁꯤꯅ ꯍꯧꯖꯤꯛꯁꯦ ꯑꯩꯈꯣꯏ ꯁ꯭ꯋꯥꯏꯗ ꯀꯔꯤꯅ ꯅꯨꯡꯉꯥꯏꯔꯤꯖꯥꯅꯣ ꯀꯃꯥꯏꯅ ꯇꯧꯔꯤꯖꯥꯠꯅꯣ ꯑꯩꯈꯣꯏꯒꯤ ꯋꯥꯏꯐꯥꯏ ꯄꯨꯁꯟꯕꯗ ꯄꯩꯁꯥ ꯍꯦꯟꯅ ꯂꯧꯕ ꯑꯗꯒꯤ ꯀꯦꯕꯜꯒꯤ ꯆꯥꯔꯖ ꯂꯧꯕ ꯑꯗꯨꯒꯨꯝꯕ ꯑꯗꯨꯝ ꯀꯃꯥꯏꯅ ꯇꯧꯖꯥꯅꯣ ꯅꯪ ꯈꯪꯕ꯭ꯔꯣ ꯑꯗꯨꯕꯣ
ꯎꯝ ꯆꯥ ꯑꯩꯈꯣꯏꯒꯤ ꯂꯧ ꯑꯩꯈꯣꯏ ꯃꯃꯥꯡ ꯂꯧꯕꯗꯣ
ꯃꯃꯥꯡ ꯂꯧꯕꯗꯣ ꯎꯝ
ꯍꯥꯏꯗꯤ ꯑꯩꯈꯣꯏ ꯑꯦꯌꯥꯔꯇꯦꯜ ꯂꯧꯁꯜꯂꯦꯕ
ꯂꯧꯁꯜꯂꯦꯕ ꯎꯝ
ꯑꯗꯨꯗꯣ ꯃꯣꯏ ꯂꯤꯁꯤꯡ ꯑꯍꯨꯝꯒ ꯁꯝꯊꯤꯡ ꯑꯗꯥꯏ ꯍꯥꯏꯕꯅꯦ ꯑꯍꯥꯟꯕ ꯍꯥꯏꯗꯤ ꯏꯟꯇꯣꯂꯦꯁꯟ ꯆꯥꯔꯖ ꯀꯩꯀꯥ ꯄꯨꯂꯞ ꯌꯥꯎꯔꯒ
ꯄꯨꯂꯞ ꯌꯥꯎꯔꯒ ꯎꯝ ꯊꯥ ꯚꯦꯂꯤꯗꯤꯇꯤ ꯊꯥ ꯑꯍꯨꯝꯔ ꯃꯔꯤꯔ ꯐꯪꯕꯅꯦꯕ ꯎꯝ
ꯑꯗꯨ ꯑꯗꯥꯥꯏꯅ
ꯑꯗꯨ ꯑꯗꯥꯏꯅ ꯇꯧꯔ ꯑꯗꯩꯗꯤ ꯃꯣꯏ ꯃꯤꯇꯔ ꯑꯃꯁꯨ ꯄꯤꯕꯅꯦ ꯍꯥꯏꯗꯤ ꯍꯟꯗ꯭ꯔꯦꯗ ꯃꯤꯇꯔꯔꯥ
ꯀꯌꯥꯅꯣꯝ ꯄꯤꯕꯅꯦꯕ ꯋꯥꯟ ꯐꯤꯐꯇꯤꯔ ꯍꯥꯏꯗꯤ ꯃꯣꯏꯒꯤ ꯑꯥ
ꯂꯧꯕꯝꯗꯣ ꯍꯥꯏꯗꯤ ꯂꯥꯏꯟ ꯑꯃ ꯄꯨꯏꯗꯅ ꯎꯝ
ꯂꯥꯏꯟꯗꯩꯅ ꯅꯪꯒꯤ ꯈꯤꯟꯗꯨꯏ ꯖꯒꯥꯗꯨꯕꯥꯎ ꯑꯗꯨ ꯑꯗꯨꯕꯨ ꯑꯣꯏꯔꯗꯤ ꯐ꯭ꯔꯤ ꯑꯣꯏꯕꯅꯦꯕ
ꯑꯗꯨ ꯑꯣꯏꯕꯅꯦꯕ ꯑꯣ ꯑꯗꯨꯗꯤ ꯑꯗꯨꯒꯨꯝꯕ ꯐ꯭ꯔꯤꯁꯨ ꯂꯩꯅꯦ ꯑꯗꯣ ꯑꯩꯅ ꯉꯁꯥꯏ ꯍꯥꯏꯐꯦꯠ ꯍꯪꯕꯗꯗꯤ ꯃꯣꯏ ꯍꯥꯏꯕ ꯊꯥ ꯃꯔꯤꯒꯤ ꯌꯥꯎꯔꯛꯑꯅꯤ ꯇꯨꯊꯥꯎꯖꯟ ꯁꯝꯊꯤꯡ ꯀꯩꯅꯣ ꯇꯧꯌꯣꯅ ꯍꯥꯏꯔꯛꯑꯦꯕꯀꯣ
ꯑꯥ ꯍꯥꯏꯗꯤ ꯏꯟꯁꯇꯣꯂꯦꯁꯟ ꯆꯥꯔꯖ ꯌꯥꯎꯔꯒ
ꯌꯥꯎꯔꯒ ꯏꯟꯁꯇꯣꯂꯦꯁꯟ ꯆꯥꯔꯖ ꯀꯩ ꯀꯩꯗꯤ ꯐ꯭ꯔꯤꯅꯦ ꯍꯥꯏꯌꯦ ꯑꯣ ꯐꯩꯅꯦ ꯑꯗꯨꯗꯤ ꯑꯣ ꯑꯗꯨꯃꯥꯏ ꯑꯩꯁꯨ ꯍꯥꯟꯅꯗꯤ ꯄꯨꯁꯟꯈ꯭ꯔꯦꯕ ꯏꯌꯥꯔꯇꯦꯜ ꯗꯣ ꯊꯥꯏꯅ ꯊꯥꯏꯅ ꯂꯧꯁꯤꯟ ꯀꯥꯟꯗꯗꯤ ꯑꯃꯨꯛ ꯀꯩꯅꯣ ꯇꯧꯈꯤꯕ ꯑꯥ ꯊ꯭ꯔꯤ ꯊꯥꯎꯖꯟ ꯊ꯭ꯔꯤ ꯊꯥꯎꯖꯟ ꯐꯣꯔ ꯊ꯭ꯔꯤ ꯊꯥꯎꯖꯟ ꯂꯤꯁꯤꯡ ꯑꯍꯨꯝꯒꯅꯦ ꯂꯨꯄꯥ ꯃꯔꯤ ꯈꯛꯇꯪ ꯊꯤꯔꯒ ꯃꯃꯥꯡꯗꯣ ꯂꯧꯁꯤꯟꯈꯤꯕ ꯑꯗꯨꯃꯥꯏꯅ ꯑꯃ꯫
ꯑꯣ ꯍꯣꯏ ꯑꯩꯈꯣꯏ ꯑ ꯑꯣ ꯑꯩ ꯑꯩꯈꯣꯏꯒꯤ ꯂꯧꯁꯕꯁꯨ ꯑꯗꯨꯃꯥꯏꯅ ꯑꯣꯏꯈꯤꯕ ꯂꯤꯁꯤꯡ ꯑꯍꯨꯝꯗꯤ ꯌꯧꯋꯦꯕ ꯊ꯭ꯔꯤ ꯊꯥꯎꯖꯟꯗꯤ ꯌꯧꯋꯦꯕ
ꯑꯣ ꯑꯗꯨꯅꯦ ꯍꯧꯖꯤꯛ ꯍꯪꯀꯥꯟꯗꯅ ꯑꯃꯨꯛ ꯀꯩꯅꯣ ꯍꯥꯏꯖꯤꯜꯂꯛꯢꯅꯦ ꯀꯔꯤ ꯃꯣꯏꯒꯤ ꯖꯤ ꯑꯦꯁ ꯇꯤꯁꯦ ꯍꯥꯟꯅꯗꯤ ꯑꯗꯨꯃꯥꯏꯅ ꯊꯥ ꯇꯔꯨꯛꯀꯤ ꯄ꯭ꯂꯥꯟꯒꯨꯝꯕ ꯂꯧ ꯇꯥꯔꯗꯤ ꯖꯤ ꯑꯦꯁ ꯇꯤ ꯌꯥꯎꯔꯝꯗꯦꯕꯀꯣ
ꯑꯥ ꯫
ꯍꯧꯖꯤꯛꯇꯤ ꯆꯞ ꯃꯥꯟꯅꯔꯦ ꯏꯟꯁꯇꯣꯂꯦꯁꯟ ꯑꯍꯥꯟꯕꯩ ꯄꯨꯁꯟꯕꯗꯗꯤ ꯖꯤ ꯑꯦꯁ ꯇꯤ ꯐ꯭ꯔꯤ ꯑꯣꯏꯕꯗꯨ ꯂꯩꯇ꯭ꯔꯦ ꯅꯪꯅ ꯑꯍꯥꯟꯕꯒꯤ ꯊꯥ ꯑꯃꯒꯤꯁꯤ ꯂꯧꯁꯤꯜꯂ ꯃꯇꯨꯡꯗ ꯃꯊꯪꯒꯤꯗꯨꯗ ꯑꯣꯏꯅ ꯇꯧꯔꯀꯥꯟꯗ ꯑꯗꯨꯃꯥꯏꯅ ꯇꯧꯅ ꯍꯥꯏꯅꯦ
ꯑꯣ꯫ ꯍꯣꯏꯅꯦ ꯍꯧꯖꯤꯛꯇꯤ ꯖꯤ ꯑꯦꯁ ꯇꯤ ꯖꯤ ꯑꯦꯁ ꯇꯤ ꯆꯥꯔꯖꯁꯦ ꯌꯥꯎꯗꯕ ꯑꯝꯇ ꯂꯩꯇ꯭ꯔꯦꯅꯦ ꯄꯣꯠ ꯃꯆꯥ ꯑꯣꯏꯒꯦꯔꯥ ꯑꯆꯧꯕ ꯑꯣꯏꯒꯦꯔꯥ꯫
ꯑꯆꯧꯕ ꯑꯣꯏꯒꯦꯔ ꯈꯪꯗꯦ ꯖꯤ ꯑꯦꯁ ꯇꯤꯗ ꯂꯣꯏ ꯂꯩꯔꯦꯅꯦ ꯊꯕꯛꯁꯦ꯫
ꯃꯥꯅꯦ ꯖꯤ ꯑꯦꯁ ꯇꯤꯁꯤꯁꯨ ꯄꯤꯛꯆꯥꯕ ꯍꯥꯏꯗꯤ ꯃꯤꯗꯜ ꯃꯤꯗꯜ ꯀ꯭ꯂꯥꯁꯇꯗꯤ ꯌꯥꯝ ꯋꯥꯄꯣꯠꯅꯤꯗ
ꯋꯥꯄꯣꯠꯅꯤꯗ
ꯑꯦꯛꯁꯇ꯭ꯔꯥ ꯄꯩꯁꯥꯅꯦꯕ ꯊꯤꯗꯣꯏꯁꯦ꯫
ꯍꯣꯏ ꯑꯗꯨꯕꯨꯗꯤ ꯑꯦꯛꯁꯇ꯭ꯔꯥ ꯆꯥꯔꯖ ꯍꯧꯖꯤꯛ ꯖꯤ ꯑꯦꯁ ꯇꯤ ꯌꯥꯎꯗꯕ ꯂꯩꯇ꯭ꯔꯦꯗ ꯑꯗꯒꯤ ꯑꯩꯈꯣꯏ ꯑꯩꯈꯣꯏ ꯀꯩꯅꯣꯁꯤꯗ ꯍꯥꯏꯔꯗꯤ ꯑꯩꯈꯣꯏ ꯂꯝꯁꯤꯗꯗꯤ ꯑꯦꯅꯤ ꯃꯆꯥ ꯃꯁꯨꯗꯩ ꯍꯧꯔꯒ ꯀꯩꯗꯩ ꯖꯤ ꯑꯦꯁ ꯇꯤ ꯂꯣꯏ ꯌꯥꯎꯔꯦ꯫ ꯇꯦꯛꯁꯕꯨꯛꯇ ꯀꯩꯅꯣ ꯇꯦꯛꯁ ꯊꯤꯔꯕ ꯄꯩꯁꯥ ꯑꯗꯨ ꯐꯪꯕꯩ ꯑꯃꯨꯛꯁꯨ ꯇꯦꯛꯁ ꯊꯤ꯫ ꯁꯤꯖꯤꯟꯅꯕꯗꯨꯁꯨ ꯑꯗꯨꯝ ꯇꯦꯛꯁ ꯊꯤ ꯃꯥꯅꯤ
ꯑꯗꯨꯅꯤ ꯇꯦꯛꯁꯦ ꯍꯥ ꯂꯥꯏꯔꯕꯗꯒꯤ ꯑꯗꯨꯝ ꯂꯨꯠꯂꯦ ꯗꯣ꯫
ꯑꯗꯨꯃꯛꯅꯤ ꯍꯧꯖꯤꯛ ꯇꯧꯔꯤꯁꯦ꯫ ꯈꯪꯗꯦ ꯍꯥꯟꯗꯔꯦ ꯍꯥꯟꯅꯒꯤ ꯍꯥꯟꯅꯗꯤ ꯖꯤ ꯑꯦꯁ ꯇꯤ ꯀꯥꯏ ꯗꯨ ꯈꯪꯅꯔꯝꯄꯣꯠꯇꯦꯗ ꯍꯣꯏꯅꯦ ꯑꯍꯥꯟ ꯖꯤ ꯑꯦꯁ ꯇꯤꯒꯤ ꯊꯣꯛꯇ꯭ꯔꯤꯉꯩꯗꯗꯤ ꯁꯤꯡꯒꯜ ꯇꯦꯛꯁ ꯑꯃꯗ ꯄꯨꯜꯂꯞ ꯄꯨꯟꯖꯜꯂ ꯂꯩꯒꯤ ꯄꯣꯠꯅꯤꯅ ꯍꯥꯟꯅ ꯈꯪꯉꯝꯗꯦꯗꯅ
ꯎꯝ
ꯍꯧꯖꯤꯛꯅ ꯄꯣꯠ ꯆꯩ ꯂꯧꯦ ꯏꯂꯦꯛꯇ꯭ꯔꯣꯅꯤꯛꯁ ꯀꯩꯀꯩꯀꯩ ꯂꯧ ꯀꯥꯟꯗꯅ ꯑꯦꯠꯇꯤꯟ ꯄꯥꯔꯁꯦꯟꯅꯦꯕꯨ ꯍꯥꯏꯕꯅꯦ ꯑꯗꯒꯤ ꯁꯥꯏꯀꯜ ꯂꯩꯕꯧꯗ ꯅꯍꯥꯟ ꯖꯤ ꯑꯦꯁ ꯇꯤ ꯍꯥꯞꯄꯧꯋꯤꯅꯦ
ꯑꯦ ꯖꯤ ꯑꯦꯁ ꯇꯤ ꯌꯥꯎ ꯍꯧꯖꯤꯛꯇꯤ ꯖꯤ ꯑꯦꯁ ꯇꯤ ꯌꯥꯎꯗꯕ ꯑꯝꯇ ꯂꯩꯇ꯭ꯔꯦ ꯀꯩꯅꯣ
ꯑꯥ ꯂꯩꯇ꯭ꯔꯦ ꯀꯩꯅꯣ ꯑꯥ ꯑꯗꯨꯅꯖꯨ ꯑꯣꯏꯗꯧ ꯃꯥꯜꯂꯦ ꯖꯤ ꯑꯦꯁ ꯇꯤꯖꯤ ꯍꯧꯖꯤꯛꯀꯥꯟꯗꯤ ꯂꯣꯏ ꯌꯥꯎꯔꯦ
ꯎꯝ ꯑꯗꯩꯗꯤ ꯖꯤ ꯑꯦꯁ ꯇꯤ ꯌꯥꯎ ꯃꯣꯏꯅ ꯖꯤ ꯑꯦꯁ ꯇꯤ ꯌꯣꯟꯕꯗ ꯌꯥꯎꯗ꯭ꯔꯒꯅ ꯑꯈꯣꯏꯅ ꯑꯦꯛꯁꯇ꯭ꯔꯥ ꯑꯃꯨꯛ ꯊꯤꯖꯩꯌꯦꯕ
ꯊꯤꯖꯩꯌꯦꯕ ꯑꯣ ꯇꯣꯉꯥꯟꯅ ꯊꯤꯕꯗꯣ ꯑꯗꯨ ꯑꯗ ꯎꯝ ꯑꯗꯨ ꯑꯗꯨꯅ ꯍꯦꯟꯅ ꯆꯥꯎꯋꯦꯕ ꯋꯣ
ꯍꯥꯏꯗꯤ ꯄꯥꯔꯁꯦꯟꯗꯣ ꯍꯥꯏꯖꯔꯖꯨ ꯑꯃꯨꯛ ꯑꯈꯣꯏꯅ ꯇꯣꯉꯥꯟꯅ ꯃꯣꯏꯒꯤꯗꯗꯤ ꯃꯣꯏꯒꯤ ꯖꯤ ꯑꯦꯁ ꯇꯤ ꯌꯥ ꯃꯣꯏꯒꯤ ꯖꯤ ꯑꯦꯁ ꯇꯤ ꯔꯦꯁꯇꯥ ꯇꯧꯔ ꯂꯩꯕꯅꯤꯅ ꯗꯨꯀꯥꯟꯖꯤꯡꯗꯣ ꯃꯨꯛ ꯑꯃꯨꯛ ꯃꯣꯏ__
ꯑꯃꯨꯛ ꯃꯣꯏꯅ ꯑꯃꯨꯛ ꯐꯩꯌꯦꯕ ꯃꯣꯏꯗ ꯊꯤꯗꯣꯛꯈ꯭ꯔꯦꯅ ꯄꯨ
ꯍꯥꯏꯗꯤ ꯖꯥ ꯖꯟꯖꯥꯟꯖꯨ ꯑꯣꯏꯅꯗ꯭ꯔꯦꯗ
ꯔꯦꯗ ꯑꯈꯣꯏꯅ ꯑꯃꯨꯛ ꯖꯤ ꯑꯦꯁ ꯇꯤ ꯑꯣꯐꯤ ꯖꯤ ꯑꯦꯁ ꯇꯤꯗ ꯑꯣꯐꯤꯁꯇ ꯑꯃꯨꯛ ꯆꯠꯂꯥ ꯊꯤꯕꯗꯣ
ꯇꯧꯔꯔꯣꯏꯗꯅ
ꯇꯥꯎꯔꯔꯣꯏꯗꯅ ꯑꯣ ꯐꯩ ꯑꯗꯨꯕꯨꯗꯤ ꯑꯗꯣ ꯍꯧꯖꯤꯛꯀꯥꯟꯗꯤ ꯀꯩꯗꯧꯔꯦ ꯍꯥꯏꯒꯥꯟꯗ ꯗꯨꯀꯥꯟꯗꯖꯨꯅꯦ ꯖꯤ ꯌꯦꯁ ꯇꯤ ꯆꯥꯔꯖ ꯀꯗꯤ ꯑꯗꯨꯝ ꯂꯧꯁꯤ__ ꯂꯃꯣꯏꯒꯤ ꯗꯨꯀꯥꯟꯖꯤꯅ ꯖꯤ ꯑꯦꯁ ꯇꯤ ꯅꯝꯕꯔ ꯂꯩꯇꯕ ꯍꯥꯏꯗꯤ ꯖꯤ ꯑꯦꯁ ꯇꯤꯒꯤ ꯆꯥꯔꯖ ꯂꯧꯕꯝ ꯊꯣꯛꯇꯕꯗꯖꯨ ꯂꯧꯕꯒꯖꯨ ꯃꯌꯥꯝ ꯌꯥꯎꯔꯤꯅꯦ ꯇꯦꯡꯅ ꯌꯥꯎꯋꯦ ꯑꯗꯨꯗꯤ ꯍꯥꯏꯗꯤ ꯌꯥꯝ ꯁꯥꯟꯅꯕ ꯂꯩꯌꯦꯞ ꯃꯦꯟ ꯑꯣꯏꯅ ꯐꯥꯔꯃꯥꯁꯤ ꯐꯝꯃꯤ ꯀꯥꯡꯉꯨꯖꯦ ꯎꯝ
ꯏꯠ ꯁꯤꯖꯤ ꯌꯥꯝ
ꯏꯠ ꯁꯤꯖꯤ ꯌꯥꯝ ꯁꯥꯟꯅꯩ ꯍꯥꯏꯗꯤ ꯃꯣꯏꯒꯤ ꯍꯤꯗꯥꯛ ꯄꯨꯂꯞ ꯄꯨꯂꯞ ꯂꯧꯔꯛꯄꯗ ꯖꯤꯌꯦꯁ ꯇꯤꯒꯤꯗꯣ ꯑꯣ ꯑꯗꯨꯕꯨꯗꯤ ꯐꯥꯔꯃꯥꯁꯤ ꯐꯝꯃꯁꯨ ꯅꯨ__